ꯑꯣ
ꯍꯜꯂꯣ
ꯑ ꯇꯥꯕ꯭ꯔꯣ
ꯍ ꯇꯥꯕ꯭ꯔꯣ
ꯇꯥꯗꯕ꯭ꯔꯣ
ꯑ ꯇꯥꯔꯦ ꯆꯥꯗꯔꯤ ꯊꯣꯡꯗꯔꯤ
ꯑꯗꯨ ꯃꯤ ꯌꯥꯝ ꯂꯥꯡꯕꯒꯨꯝ ꯇꯧꯋꯦ
ꯑꯥ ꯅꯣꯏꯗꯤ
ꯍꯥꯥ
ꯅꯣꯏ ꯊꯣꯡꯉꯕꯣ ꯅꯣꯏ ꯆꯥꯔꯕꯣ
ꯑ ꯉꯁꯥꯏꯗꯤ ꯆꯥꯛ ꯆꯥꯊꯣꯛꯑꯦ
ꯎꯝ
ꯅꯪ ꯀꯩ ꯌꯦꯟꯁꯥꯡ ꯊꯣꯡꯉꯒꯦ ꯑ ꯉꯁꯤ ꯗꯤ ꯎꯠꯇꯤ ꯊꯣꯡꯉꯦ ꯇꯥꯕ꯭ꯔꯣ
ꯀꯩ ꯏꯟꯁꯥꯡ ꯆꯥꯕ꯭ꯔꯣ
ꯎꯠꯇꯤ ꯆꯥꯏꯌꯦ
ꯍꯥꯎꯋꯤꯅꯦ ꯑꯩꯗꯤ ꯊꯣꯡꯗꯔ꯭ꯤ
ꯊꯣꯡꯗ꯭ꯔꯤ
ꯉꯁꯤꯗꯣ ꯊꯦꯡꯅ ꯍꯧꯒꯠꯂꯦ ꯍꯦ ꯍꯣꯡꯈ꯭ꯔꯤ ꯑꯩ ꯍꯧꯁꯨ ꯉꯥ ꯂꯩ ꯑꯗꯨ ꯊꯣꯡꯅꯤ
ꯀꯩ ꯏꯟꯁꯥꯡ ꯊꯣꯡꯉꯅꯤ
ꯑ ꯑꯩꯅ ꯊꯣꯡꯒꯅꯤ
ꯀꯩ ꯏꯟꯖꯥꯡ ꯊꯣꯡꯒꯅꯤ ꯍꯥꯏꯕ
ꯎꯝ ꯈꯪꯗꯔꯦ ꯈꯥꯃꯦꯟ ꯈꯥꯃꯦꯟꯒ ꯑꯂꯨꯒ ꯀꯥꯡꯁꯣꯏ ꯃꯣꯔꯣꯛ ꯃꯦꯠꯄ ꯑꯃꯒ ꯇꯧꯅꯤ
ꯅꯊꯟꯇ ꯂꯩꯕ꯭ꯔꯣ
ꯃꯤ ꯅꯪ ꯑꯁꯦꯡꯒꯤ ꯁꯋꯥꯜ ꯀꯥ ꯑꯣꯏꯅꯤꯡꯗ
ꯑꯁ ꯈꯪꯗꯦ ꯉꯁꯤ ꯂꯧ ꯆꯠꯀꯗ꯭ꯔꯥ ꯌꯨꯝ ꯂꯩꯒꯗ꯭ꯔꯥ ꯅꯪ ꯈꯣꯟꯖꯦꯜꯗꯣ ꯀꯩꯅꯣ ꯌꯥꯝ ꯆꯜꯂꯦ ꯂꯧ ꯆꯠꯀꯅꯤ ꯈꯪꯗꯦ ꯆꯠꯀꯗ꯭ꯔꯥ ꯆꯠꯂꯣꯏꯗ꯭ꯔꯥ ꯈꯪꯗꯦ
ꯅꯣꯏ ꯅꯧ ꯁꯤꯁꯤꯡꯗ
ꯅꯣꯡ ꯆꯨꯗꯕꯅꯤꯅ ꯏꯁꯤꯡꯗꯤ ꯂꯩꯇꯦ ꯍꯣꯏ
ꯂꯎ ꯐꯥꯏ ꯂ ꯈꯣꯅ
ꯎꯝ ꯑꯅꯤꯔꯛꯇꯤ ꯈꯣꯏꯕꯤꯈ꯭ꯔꯦ
ꯂ ꯁ ꯂꯩꯦ
ꯅꯣꯏꯔꯣ
ꯑꯕꯣ
ꯑꯁ ꯅꯪ ꯀꯩꯅꯣ ꯌꯥꯝ ꯐꯖꯅ ꯇꯥꯗꯦ ꯅꯪ ꯈꯣꯟꯖꯦꯜꯗꯣ
ꯍ ꯋꯥꯕꯔ ꯂꯎ ꯄꯔ
ꯎꯝ
ꯊꯕ ꯏꯁꯀꯣ ꯆꯄꯔ ꯇꯤꯂꯥꯏꯒꯁꯦ
ꯑꯝ ꯅꯪ ꯅꯪ ꯅ ꯅꯪ ꯐꯦꯟ ꯊꯥꯕ꯭ꯔꯣ
ꯎꯝ ꯏ ꯂꯗꯂ
ꯐꯦꯟ ꯊꯥꯕ꯭ꯔꯕ ꯅꯣꯏ ꯅꯣꯏ ꯅꯣꯏ ꯑꯗꯨꯋꯥꯏꯗꯀꯣ ꯌꯥꯝ ꯁꯥꯕ꯭ꯔꯣ ꯌꯥꯝ ꯁꯥꯕ꯭ꯔꯣ
ꯑꯣ ꯂꯝꯝꯁꯥꯏ ꯌ ꯌꯥꯝꯁꯥꯏ
ꯎꯝ ꯍꯟꯗꯛ ꯅꯣꯡꯁꯨ ꯁꯨꯇꯥ ꯇꯥꯗꯦꯀꯣ ꯅꯨꯡꯁꯥ ꯈꯛꯇ ꯊꯣꯛꯑꯒ ꯂꯩꯌꯦꯦꯀꯣ ꯅꯪ ꯉꯁꯤꯗꯤ ꯀꯥꯏ ꯆꯠꯀꯅꯤ
ꯌꯗ ꯂꯩ ꯑꯋꯥ
ꯀꯣꯏꯕ ꯀ ꯆꯜꯂꯣꯏꯗ꯭ꯔꯣ
ꯎ ꯑꯩ ꯀ ꯣꯛꯀꯤꯕ ꯆꯠꯄ ꯎꯝ
ꯂꯩꯁꯥꯕꯤꯈꯣꯏꯗꯤ ꯀꯣꯏꯊꯣꯛꯑꯣꯗꯅ ꯑꯁ ꯅꯪ ꯈꯣꯟꯖꯦꯜꯗꯣ ꯐꯖꯅ ꯇꯥꯗꯦ ꯂꯥꯎꯠ ꯏꯁꯄꯤꯀꯔ ꯊꯝ꯭ꯔꯣ
ꯍꯣꯏ ꯄꯥꯥꯎ ꯁꯀꯨꯜ ꯆꯠꯄꯗꯣ ꯇꯤꯐꯤꯟ ꯀꯔꯤ ꯀꯔꯤ ꯇꯕ꯭ꯔ
ꯎꯝ ꯃꯦꯒꯤꯁꯨ ꯊꯝꯕꯤꯌꯦ ꯑꯗꯨꯒ ꯌꯦꯟꯔꯨꯝꯁꯨ ꯅꯣꯡ ꯐꯥꯗꯣꯛ ꯌꯦꯟꯔꯨꯝꯁꯨ ꯊꯝꯕꯤꯌꯦ ꯑꯗꯨꯒ ꯅꯣꯡ ꯐꯥꯗꯣꯛꯅ
ꯈꯨꯗꯗꯤꯅꯅꯨꯡ ꯃꯥꯂꯕ
ꯆꯥꯛꯇꯣ ꯉꯧꯕꯤꯕꯗ ꯐ꯭ꯔꯥꯏ ꯇꯧꯕꯤꯕꯗꯣ ꯑꯗꯨꯃꯥꯏꯅ ꯇꯧꯋꯤ ꯑꯗꯣ ꯃꯦꯒꯤꯒ ꯄꯨꯕꯗꯣ ꯁꯆꯥ ꯆꯥꯕꯤꯔꯛꯇꯦ
ꯑ ꯃꯔ ꯃꯥ ꯊ ꯆꯝꯕꯗꯤ ꯑꯩꯅ ꯇꯣꯉꯂ
ꯍꯥ
ꯎꯝ ꯃꯥꯅ ꯊꯃꯁꯨ ꯑꯣꯏꯣꯏꯗ
ꯃꯦꯒꯤꯗꯣ ꯏꯪꯗꯗꯤ ꯍꯥꯎꯗꯦꯗꯅ ꯑꯣ ꯇꯥꯕ꯭ꯔꯣ ꯍꯜꯂꯣ ꯇꯥꯕ꯭ꯔꯣ
ꯑꯝ ꯇꯥꯏꯦ
ꯑ
ꯅꯅ ꯁꯤ ꯀ ꯊ ꯇꯃ
ꯈꯪ ꯈꯪꯗꯦ ꯒꯥꯔꯤ ꯊꯕꯛ ꯁꯨꯒꯗ꯭ꯔꯥ ꯎꯝ ꯐꯤꯗꯤ ꯁꯨꯗꯣꯛꯈ꯭ꯔꯦ ꯋꯥꯏ ꯁꯤꯠꯅꯤꯡꯉꯥꯏ ꯂꯩꯑꯦ ꯋꯥꯏꯁꯨ ꯇꯩꯅꯤꯡꯉꯥꯏ ꯂꯩꯑꯦ ꯇꯥꯏꯗ꯭ꯔꯤ
ꯑꯗꯨꯗꯤ ꯃꯤ ꯌꯥꯕꯅꯤꯅ ꯏꯕꯣꯝꯗꯣ
ꯑꯥꯎ ꯑꯥꯎ ꯑꯗꯨꯅꯦ ꯅꯣꯡ ꯣꯡ ꯑꯃ ꯑꯅꯤ ꯑꯍꯨꯝꯂꯛꯇꯤ ꯇꯥꯏꯌꯦ ꯑꯗꯨ ꯇꯥꯏꯕꯤꯗ꯭ꯔꯗꯤ ꯑꯗꯨꯝ ꯃꯤ ꯌꯥꯝꯅꯤꯅꯀꯣ ꯉꯁꯥꯏꯁꯨ ꯑꯌꯨꯛꯇꯗꯤ ꯁꯤꯠꯇꯣꯛꯈ꯭ꯔꯕꯅꯦ ꯑꯗꯨ ꯌꯥꯝ ꯃꯣꯠꯂꯒ ꯂꯩ ꯑꯃꯨꯛ ꯅꯣꯏꯗꯤ ꯅꯨꯡꯉꯥꯏꯔꯝꯃ
ꯅ ꯅ ꯉꯥꯎ ꯆꯒ ꯇ
ꯎꯝ
ꯗ ꯂꯥꯂꯤ ꯄꯣꯄ
ꯗ ꯅꯍꯥꯟ ꯉꯔꯥꯡ ꯅꯍꯥꯟ ꯈꯛꯇ ꯆꯠꯂꯦ ꯀꯩꯁꯨ ꯄꯨꯗ꯭ꯗ ꯅꯨꯡꯁꯥ ꯁꯥꯃꯟꯗꯅ ꯄꯨꯡ ꯕꯥꯔꯣ ꯑꯃ ꯑꯗꯨꯋꯥꯏꯗ ꯑꯃꯨꯛ ꯍꯜꯂꯛꯑꯦꯗ ꯅꯣꯡ ꯁꯨꯞ ꯆꯨ ꯆꯨꯗꯤꯀꯣ ꯍꯟꯗꯛꯁꯦ
ꯍ ꯎ ꯆꯔꯗ ꯆ
ꯂꯧ ꯆꯠꯄꯗꯣ ꯏꯁꯁ ꯅꯍꯥꯟꯗ ꯆꯠꯄꯒꯤꯦ ꯅꯨꯡꯁꯥ ꯌꯥꯏꯕꯗꯣ ꯀꯣꯛ ꯆꯤꯛꯍꯟꯗꯅ ꯁꯤꯒꯦ ꯇꯧꯋꯦ ꯅꯣꯏꯗꯤ ꯐꯔꯤꯅꯦ ꯂꯥꯎꯁꯨ ꯆꯠꯇꯕꯅꯤꯅ
ꯎ ꯂꯝꯕꯂꯦꯗ
ꯎꯝ ꯑꯩ ꯈꯣꯟꯖꯦꯜꯗ ꯐꯖꯅ ꯇꯥꯕ꯭ꯔꯣ ꯍꯥꯥ
ꯎꯝ
ꯑꯩ ꯈꯣꯟꯖꯦꯜꯗꯣ ꯐꯖꯅ ꯇꯥꯕ꯭ꯔꯕ ꯅꯪ ꯐꯤ ꯁꯥꯗ꯭ꯔꯣ ꯍꯥꯥ
ꯎꯝ ꯌꯥꯝꯗꯗ ꯇ
ꯎꯗ
ꯏꯁ ꯑꯩꯈꯣꯏ ꯃꯤ ꯌꯥꯝꯗꯅ ꯑꯩꯅ ꯄꯥꯁꯅꯥ ꯑꯗꯒꯤ ꯃꯤ ꯌꯥꯝꯗꯦ ꯃꯤ ꯌꯥꯝꯕ ꯎꯕ ꯋꯥꯅꯤ ꯁꯨꯅꯤꯉꯥꯏ ꯗꯤ ꯃꯤ ꯂꯩꯇꯦ ꯑꯩꯈꯣꯏꯒꯤꯜ ꯂꯥꯎꯗꯤ ꯑꯃꯨꯛ ꯆꯥꯎꯕꯅꯤꯅ ꯅꯣꯏꯒꯤꯗꯤ ꯎꯝ ꯀꯩꯅꯣ ꯇꯧꯅꯤꯡꯉꯥꯏꯁꯨ ꯌꯥꯝ ꯂꯩꯗꯗ ꯅꯣꯏꯒꯤꯗꯤ
ꯎ ꯎꯝ ꯂꯗ ꯂꯕ ꯄ ꯇꯔ
ꯁꯥ ꯈꯔ ꯂꯩꯔꯗꯤ ꯅꯦꯛꯊꯣꯛꯑꯣ
ꯏ ꯏꯉ ꯖꯥꯗ ꯂꯋꯥ ꯑꯣ ꯀꯣꯏꯗ ꯆꯁ
ꯄꯩꯁꯥ ꯂꯩꯕ ꯃꯇꯝꯗ ꯂꯥꯛꯀꯦ ꯅꯣꯏ ꯀꯩ ꯀꯩꯀꯩ ꯏꯟꯖꯥꯡꯗꯤ ꯆꯥꯟꯅꯕ꯭ꯔꯣ ꯑꯗꯨꯗ
ꯎꯝ ꯀꯣꯏ ꯍꯃꯦ ꯈꯅꯈꯕ ꯑ ꯃꯥꯏꯅꯦ ꯍꯪ ꯎꯝꯕꯅꯤ ꯒꯤꯗꯤ
ꯑꯩꯈꯣꯏꯒ ꯆꯞ ꯃꯥꯟꯅꯕꯒꯨꯝ ꯇꯋꯏꯅ ꯑꯩꯈꯣꯏꯅ ꯕꯤꯟꯁꯀ ꯑꯗꯨꯒ ꯑꯂꯨ ꯍꯋꯥꯏ ꯑꯗꯨꯒ ꯈꯥꯃꯦꯟ ꯑꯗꯨꯒ ꯀꯔꯣꯠꯇꯣ ꯑꯗꯨꯒ
ꯍ ꯍꯣꯏ ꯄꯁꯣꯏ ꯌꯥꯝꯃꯦꯕ
ꯃꯥꯏꯔꯦꯟ ꯃꯅꯥꯒꯨꯝꯕꯗꯣ ꯑꯗꯨꯗ ꯌꯨꯝ ꯄꯥꯟꯕ ꯌꯨꯝꯗ ꯄꯥꯟꯕꯅꯤꯅꯀꯣ ꯑꯗꯨꯁꯨ ꯆꯥꯏꯌꯦ
ꯗꯣ ꯆꯥꯡꯒꯣ
ꯍꯥꯥ
ꯐꯒꯁꯅꯤ
ꯂꯐꯣꯏ ꯆꯥꯅꯤꯡꯉꯦ
ꯗꯣ ꯀꯝꯕꯦꯗꯣ ꯑ ꯇꯥ
ꯊꯥꯡꯖꯤꯡꯒ ꯄꯥꯟ ꯏꯔꯣꯟꯝꯕꯗꯨ ꯍꯥꯎꯕꯅꯦ ꯆꯥꯕ꯭ꯔꯣ ꯅꯣꯏꯁꯨ ꯄꯥꯟꯒ ꯊꯥꯡꯖꯤꯡ ꯏꯔꯣꯟꯕꯗꯣ
ꯑꯥ
ꯇꯥꯕ꯭ꯔꯣ
ꯍꯣꯏ
ꯅꯤꯄꯥꯟꯒ ꯊꯥꯡꯖꯩ ꯏꯔꯣꯝꯕꯗꯨꯁꯨ ꯍꯥꯎꯋꯦ ꯑꯗꯨꯒ ꯕꯣꯠꯀ ꯌꯦꯟꯗꯦꯝꯒ ꯏꯔꯣꯟꯕꯗꯣ
ꯑ
ꯑꯗꯨꯁꯨ ꯍꯥꯎꯋꯦ
ꯎꯝ ꯐ ꯄꯒ ꯊꯖꯤꯒ ꯑꯗꯣ ꯍꯂꯧ ꯃꯅꯥꯗꯣ ꯑꯗꯣ ꯊꯥꯡ ꯍꯥꯎꯒꯅꯦ ꯀꯩ ꯀꯜ ꯃꯥꯗ ꯊꯝꯕꯤꯗꯁꯨ ꯍꯥꯎꯕꯗꯣ
ꯄꯥꯟꯒ ꯊꯥꯡꯖꯤꯡ ꯏꯔꯣꯟꯕ ꯀꯥꯟꯗꯀꯣ ꯉꯥ ꯑꯇꯥꯎꯕꯗꯣ ꯑꯗꯨꯒ ꯍꯥꯞꯄꯗꯤ ꯏꯁ ꯍꯥꯎꯕꯅꯦ ꯃꯔꯣꯔꯣꯛ ꯈꯔ ꯁꯠꯇꯛ ꯁꯥꯔꯒ ꯇꯧꯕꯗꯣ ꯆꯥꯕ ꯐꯪꯗ꯭ꯔꯤꯗ ꯍꯟꯗꯛꯇꯤ ꯄꯥꯟꯕꯗꯣ ꯌꯥꯝ ꯇꯥꯡꯔꯝꯒꯅꯤꯀꯣ ꯀꯌꯥꯃꯨꯛꯇꯤ ꯄꯤꯕ꯭ꯔꯥ ꯑꯃꯐꯥꯎ ꯂꯩꯕꯤ ꯈꯗꯔꯤ ꯍꯟꯗꯛꯀꯤ
ꯑꯥ ꯗꯌꯥꯗ ꯑꯩꯗꯁꯦ ꯌ ꯌꯗ ꯊꯥꯒꯗ ꯑꯩꯈꯣꯏ ꯕꯖꯥꯔꯗꯗꯤ ꯂꯩꯕ ꯉꯥꯛꯇ ꯎꯝ
ꯃꯥꯏꯔꯦꯟꯗꯣ ꯅꯍꯥꯟ ꯌꯥꯝ ꯆꯥꯅꯤꯡꯕ ꯕꯖꯥꯔ ꯆꯠꯄ ꯀꯥꯟꯗꯣ꯫
ꯍꯤꯟꯖꯥꯡ ꯊꯣꯛꯑꯁꯨ ꯂꯩꯕ ꯆꯠꯂꯁꯨ
ꯑ
ꯎ
ꯆꯥꯃꯉꯥꯅ ꯍꯤꯟꯖꯥꯡ ꯂꯩꯊꯣꯛꯑꯗꯤ ꯂꯩꯇ꯭ꯔꯦꯗ
ꯎꯝ ꯉꯥꯍꯥꯛ ꯂꯩꯔꯗꯤ ꯆꯥꯔꯅꯤ ꯊꯣꯡꯉꯅꯤ ꯎ
ꯎꯝꯝ ꯅꯣꯏꯗꯤ ꯁꯤꯡꯖꯨ ꯃꯤ ꯌꯥꯝ
ꯍꯥꯥ
ꯅꯆꯥꯅꯨꯄꯗꯣ ꯁ꯭ꯀꯨꯜ ꯆꯠꯇ꯭ꯔꯕꯣ
ꯑꯁ ꯏꯆꯥ ꯅꯨꯄꯥꯗꯣ ꯁ꯭ꯀꯨꯜ ꯆꯠꯇꯕꯅꯤꯅ ꯂꯩꯕ ꯅꯨꯡꯉꯥꯏꯇꯦ ꯌꯥꯝ ꯁꯥꯊꯤꯕꯗꯣ ꯅꯨꯄꯥ ꯑꯣꯏꯕꯒꯤ ꯂꯛꯅꯕ ꯉꯝꯄꯣꯟꯇꯦ